ꯍꯂ ꯇꯥꯏ ꯍ
ꯅꯨꯡꯉꯥꯏꯔꯤꯕꯣ
ꯃꯔꯤꯦ
ꯆꯥꯛ ꯆꯥꯔꯕꯣ ꯆꯥꯟꯅꯔꯕꯣ
ꯆꯥꯛ ꯆꯥꯗ꯭ꯔꯤ
ꯑꯁ ꯊꯦꯡꯉꯤꯍꯦ ꯑꯩꯗꯤ ꯆꯥꯔꯦ ꯑꯌꯨꯛꯀꯤ ꯍꯣꯏ
ꯑꯣ ꯆꯥꯅꯤꯡꯗꯕꯒꯤ ꯉꯁꯤ ꯈꯔ ꯊꯦꯡꯉꯦ
ꯑꯣ ꯀꯩꯀꯩ ꯍꯣꯠꯅꯔꯤꯒꯦ ꯍꯧꯖꯤꯛꯀꯥꯟꯗꯤ
ꯀꯩꯁꯨ ꯇꯧꯗꯦ ꯑꯗꯨꯝ ꯌꯨꯝꯗ ꯂꯩꯌꯦ
ꯏꯕꯥꯅꯤ ꯆꯞ ꯃꯥꯟꯅꯕ ꯃꯥꯜꯂꯦ ꯑꯩꯁꯦ ꯌꯨꯝꯗ ꯑꯗꯨꯝ ꯂꯩꯌꯦ ꯊꯕꯛꯁꯨ ꯊꯕꯛꯁꯨ ꯇꯧꯗ꯭ꯔꯦ ꯎꯄꯥꯏ ꯂꯩꯇꯦ
ꯑꯣ ꯑꯥ ꯆꯤꯡꯗ ꯂꯩꯕ꯭ꯔꯥ ꯇꯝꯄꯥꯛꯇ ꯂꯩꯕ꯭ꯔꯣ
ꯆꯤꯡꯗ ꯂꯩꯌꯦꯦ ꯍꯣꯏ
ꯑ
ꯅꯪꯒꯤꯌꯦ
ꯑꯩꯗꯤ ꯇꯝꯄꯥꯛꯇ ꯂꯩꯌꯦꯦ ꯍꯧꯖꯤꯛ
ꯑꯣ ꯅꯣꯡꯃ ꯀꯣꯏꯔꯛꯀꯦ ꯅꯪꯁꯨ ꯀꯣꯏꯔꯛꯑꯣ ꯁꯤꯗ ꯍꯩꯅꯧꯒꯨꯝꯕ ꯌꯥꯝ ꯂꯩꯌꯦ ꯍꯧꯖꯤꯛꯀꯥꯟꯁꯦ
ꯑꯣ ꯎꯝ ꯍꯩꯅꯎ ꯑꯁꯪꯕꯗ ꯆꯥꯅꯤꯡꯉꯦ ꯃꯦꯠꯂꯒ
ꯍꯣꯏꯅꯦ ꯑꯗꯨ ꯑ ꯆꯥꯃꯤꯟꯅꯁꯦ ꯅꯣꯡꯃ
ꯍꯣꯏ
ꯎꯝ
ꯀꯩ ꯏꯟꯁꯥꯡ ꯆꯥꯒꯦ ꯉꯁꯤꯗꯤ
ꯉꯁꯤꯗꯤ ꯑꯩꯈꯣꯏꯗ ꯉꯔꯥꯡꯒꯤ ꯏꯟꯁꯥꯡ ꯉꯀ꯭ꯔꯥ ꯑꯗꯣ ꯑꯗꯨ ꯆꯥꯏꯕ ꯑꯗꯨ ꯑꯃꯨꯛꯀ ꯆꯥꯔꯦ ꯑꯌꯨꯛꯇꯁꯨ
ꯑꯣ ꯅꯨꯡꯗꯥꯡꯒꯤ ꯂꯦꯝꯕꯗꯣ ꯆꯥꯕ
ꯑ
ꯐꯔꯦ
ꯅꯣꯏꯗꯤꯌꯦ
ꯑꯩꯗꯤ ꯉꯁꯤ ꯀꯩ ꯊꯣꯡꯕꯅꯣ ꯈꯪꯗꯦ ꯏꯆꯦꯅ ꯊꯣꯡꯕꯅꯤꯅ ꯎꯝ ꯀꯩꯅꯣ ꯀꯥꯡꯁꯣꯏ ꯊꯣꯡꯕ ꯃꯥꯜꯂꯦ ꯕꯤꯟꯁꯀ
ꯑꯣ ꯑꯣ ꯏꯆꯦ ꯊꯣꯡꯕꯤꯕ ꯃꯤ ꯂꯩꯔꯦꯅ ꯅꯨꯡꯉꯥꯏꯕ ꯃꯥꯜꯂꯦ
ꯝ ꯍꯣꯏ ꯑꯌꯨꯛꯇꯅ ꯏꯆꯦꯅ ꯊꯣꯡꯉꯦ ꯏꯚꯅꯤꯡꯗ ꯅꯅꯥꯏ ꯅ ꯊꯣꯡꯒꯦ
ꯑ ꯑꯗꯨꯝ ꯔꯣꯇꯦꯁꯟ ꯇꯧꯕ ꯃꯥꯜꯂꯦꯕ
ꯍꯣꯏ ꯅꯨꯡꯇꯤ ꯃꯤ ꯑꯃꯅ ꯊꯣꯡꯕꯁꯨ ꯋꯥꯏꯑꯦꯕ
ꯑꯌꯨꯛꯇ ꯅꯪ ꯊꯣꯡ꯭ꯔꯤꯁꯦ ꯑꯩ ꯃꯔꯝ ꯈꯪꯉꯦ ꯍꯥꯏꯔꯔꯥ
ꯈ ꯍꯥꯏꯣ ꯍꯣꯏ ꯍꯒꯠ ꯄꯆ ꯈꯔꯛ ꯇꯥꯟꯕ ꯋꯥ
ꯑꯗꯨꯅꯤ ꯍꯣꯏ ꯍꯧꯒꯠꯄ ꯌꯥꯝ ꯋꯥꯏꯑꯦꯗ ꯌꯥꯝ ꯑꯩꯁꯨ ꯄꯨꯡ ꯇꯔꯨꯛ ꯃꯈꯥꯏ ꯇꯔꯨꯛꯇ ꯑꯗꯨꯝ ꯐꯥꯎꯒꯠꯂꯤꯗ
ꯑꯣ ꯉꯟꯅ ꯍꯧꯒꯠꯄꯅꯗꯤ ꯐꯕꯅꯦ
ꯑꯃꯅꯦ ꯑꯩ ꯇꯔꯨꯛ ꯃꯈꯥ ꯇꯔꯨꯛꯐꯥꯎ
ꯎꯝ
ꯑꯁ ꯑꯗꯨꯗꯤ ꯑꯩꯗꯤ ꯊꯦꯡꯉꯦꯅ ꯑꯗꯨꯝ ꯈꯟꯕ ꯃꯤ ꯑꯇꯩꯗꯤ ꯄꯨꯡ ꯃꯉꯥꯒꯨꯝꯕ ꯑꯃ ꯃꯉꯥ ꯃꯈꯥꯏꯗ ꯑꯗꯨꯝ ꯍꯧꯒꯠꯂꯦ ꯍꯧꯖꯤꯛꯀꯥꯟꯗꯤ ꯅꯣꯡꯉꯥꯟꯕꯁꯨ ꯌꯥꯝ ꯀꯩꯅꯣ ꯇꯧꯔꯦꯅ
ꯑꯣ ꯑꯩꯗꯤ ꯇꯔꯦꯠ ꯃꯈꯥꯏ ꯑꯗꯨꯋꯥꯏꯗ ꯍꯧꯒꯠꯂꯑꯦ
ꯑꯣ ꯋꯤꯟꯇꯔꯗꯅ ꯑꯩꯅ ꯑꯃꯨꯛꯀ ꯊꯦꯡꯒꯅꯤ
ꯑꯣ ꯉꯁꯤꯁꯤ ꯉꯁꯤꯗꯤ ꯑꯣꯏ ꯁꯥꯏ ꯉꯁꯤ ꯌꯥꯝ ꯁꯥꯏ
ꯑꯣ
ꯉꯔꯥꯡꯒ ꯉꯁꯤꯒ ꯌꯥꯝ ꯁꯥꯏ ꯅꯨꯡꯁꯥ
ꯎꯝ ꯍꯣꯏ ꯌꯥꯝ ꯁꯥꯏ
ꯌꯨꯝꯗ ꯑꯗꯨꯝ ꯂꯩꯗꯣꯏꯔꯣ ꯉꯁꯤ
ꯍꯣꯏ ꯌꯨꯝꯗ ꯂꯩ ꯑꯗꯨꯝ ꯊꯣꯛꯁꯨ ꯊꯣꯛꯇ꯭ꯔꯦ ꯅꯣꯏꯗꯤ
ꯑꯩꯁꯨ ꯌꯨꯝꯗ ꯑꯗꯨꯝ ꯂꯩꯑꯦ ꯊꯕꯛ ꯆꯠꯂꯣꯏꯗ꯭ꯔꯣ ꯉꯁꯤ ꯇꯦ
ꯊꯕꯛ ꯆꯠꯂꯣꯏ ꯍꯣꯏ ꯊꯕꯛꯁꯨ ꯂꯩꯇꯦ ꯑꯩꯒꯤ
ꯑ ꯐꯤꯒꯨꯝꯕ ꯁꯥꯔꯒ ꯂꯩꯣ ꯑꯗꯨꯄꯤ ꯑꯣꯏꯔꯗꯤ ꯐꯤ ꯁꯥꯕꯗ ꯐꯕꯅꯦ
ꯍꯣꯏ ꯐꯤ ꯁꯥꯕꯕꯨꯗꯤ ꯇꯟꯕꯒꯤꯀꯣ ꯄꯥꯏꯂꯗꯤ
ꯇꯟꯕ ꯃꯤꯒꯤꯁꯦ ꯎꯄꯥꯏ ꯂꯩꯇꯦ
ꯍꯧꯖꯤꯛꯀꯥꯟꯁ ꯇꯜꯂꯒ ꯂꯩꯕ ꯃꯇꯝ ꯅꯠꯇꯦ ꯃꯇꯝꯅ ꯅꯨꯡꯉꯥꯏ ꯅꯨꯡꯉꯥꯏꯇꯕꯒ
ꯑꯩ ꯍꯣꯏ ꯃꯇꯝꯅ ꯅꯨꯡꯉꯥꯏꯇꯕꯒ ꯐꯤ ꯁꯥꯕꯗꯣ ꯌꯥꯝ ꯍꯩꯕꯗꯤ ꯑꯣꯏꯗꯦ ꯑꯗꯣ ꯑꯗꯨꯝ ꯑꯩꯒꯤ ꯈꯛꯇꯗꯤ ꯑꯗꯨꯝ ꯁꯥꯕ ꯍꯩꯕ ꯌꯣꯟꯅꯤꯡꯉꯥꯏꯒꯨꯝꯕꯗꯤ ꯍꯩꯇꯦꯗ ꯃꯤꯒꯨꯝꯅ ꯃꯤꯇꯩꯒꯨꯝꯅ ꯁꯥꯕ ꯍꯩꯇꯦ ꯅꯪꯗꯤ ꯑ ꯁꯥꯥꯕ ꯌꯥꯝ ꯍꯩꯔꯝꯒꯅꯤ
ꯎꯝ ꯍꯥꯏꯩꯇꯦ ꯆ ꯃꯅꯥꯏꯕꯥꯅꯦ
ꯑꯩꯒꯤ ꯈꯛꯇ ꯁꯥꯏꯌꯦ ꯑꯩꯁꯨ ꯃꯤꯒꯦꯗꯤ ꯁꯥꯕ ꯍꯥꯏꯥꯏꯇꯦ
ꯑꯩꯒꯤ ꯐꯥꯎ ꯑꯩꯒꯤ ꯐꯥꯎ ꯁꯥꯕ ꯉꯝꯗꯦꯗ
ꯅꯨꯡꯒꯤ ꯂꯩꯐꯝꯗ ꯌꯦꯟ
ꯎꯝ ꯌꯥꯝ ꯀꯟꯅ ꯈꯣꯡꯉꯦ ꯑꯃ ꯌꯥꯝ ꯆꯥꯎꯔꯦ ꯑꯩꯈꯣꯏ ꯄꯥꯔꯇꯤ ꯇꯧꯔꯒ ꯂꯧꯈ꯭ꯔꯁꯤꯔꯥ ꯈꯪꯗꯦ
ꯆꯥꯊꯣꯛꯑꯣ ꯁꯨꯃꯥꯏꯅ ꯈꯣꯡꯕ ꯌꯥꯕ꯭ꯔꯣ ꯍꯧꯖꯤꯛ
ꯑꯩꯈꯣꯏ ꯑꯩꯈꯣꯏ ꯀꯩꯅꯣꯗ ꯑꯩꯈꯣꯏ ꯂꯩꯀꯥꯏꯗꯅꯦ ꯑꯩꯈꯣꯏꯒꯤꯗꯤ ꯅꯠꯇꯕ
ꯑ ꯌꯥꯝ ꯈꯣꯡꯉꯦ ꯍꯔꯂꯒ ꯆ
ꯍꯨꯔꯥꯕ ꯌꯦꯟꯗꯣ ꯍꯥꯎꯋꯦ ꯃꯤꯅ ꯍꯩꯅꯅꯕ ꯅꯦꯍꯦ ꯐꯪꯉꯤ ꯇꯑꯣꯅꯗ
ꯆꯥꯕ ꯃꯥꯜ
ꯑꯣ ꯑꯣ ꯅꯨꯄꯥꯁꯤꯡꯗꯤ ꯑ ꯐ꯭ꯔꯤꯗꯅꯦ
ꯎꯝ
ꯍꯅꯥꯅꯁꯨ ꯃꯣꯏ ꯃꯤ ꯃꯣꯏꯗꯤ ꯀꯔꯤꯁꯨ ꯈꯟꯗꯕ ꯃꯥꯜꯂꯦꯗ
ꯍꯣꯏ ꯑꯩꯈꯣꯏꯗꯤ ꯍꯩꯩꯅꯎꯒꯨꯝꯕ ꯍꯩ ꯃꯆꯥ ꯃꯆꯥ ꯏꯐꯥ ꯍꯨꯔꯥꯟꯕꯃ ꯀꯥꯟꯗ ꯌꯥꯝ ꯀꯤꯕ ꯀꯥꯟꯗ ꯃꯣꯏꯗꯤ ꯑꯆꯧ ꯑꯆꯧꯕ ꯍꯨꯔꯥꯜꯂꯒ ꯍꯔꯥꯎ ꯍꯔꯥꯎꯗ ꯆꯥꯏ ꯄꯥꯔꯇꯤ ꯇꯧꯔꯒ
ꯑꯣ ꯑꯩꯁꯨ ꯀꯩꯅꯣ ꯑꯃ ꯅꯤꯡꯁꯤꯡꯉꯦꯅ ꯁꯤ ꯍꯥꯏꯔꯒ ꯀꯩꯅꯣ ꯁꯦꯀꯦꯟꯗ꯭ꯔꯤꯒꯤ ꯃꯇꯝꯗꯀꯣ ꯑꯩꯈꯣꯏ ꯍꯩꯅꯧꯕꯥꯒꯤ ꯑꯃ ꯂꯩꯌꯦꯕ ꯑꯗꯨ ꯍꯨꯔꯥꯜꯂꯒ ꯏꯄꯥꯅ ꯈꯪꯈ꯭ꯔꯕ ꯑꯗꯨ ꯀꯤꯕꯗꯨꯈꯣꯏ ꯑꯩꯈꯣꯏ ꯃꯤ ꯑꯅꯤ ꯑꯍꯨꯝꯅꯦꯕ
ꯑ
ꯀꯕꯗꯨ
ꯎꯝ ꯌꯨꯝꯗ ꯂꯩꯔꯁꯨ ꯆꯥꯅꯤꯡꯗꯦ ꯃꯤꯒꯤ ꯌꯨꯝꯗ ꯂꯩꯕꯗꯣ ꯑꯗꯨꯝ ꯍꯦꯛꯑꯒ ꯆꯥꯅꯤꯡ
ꯍꯣꯏꯅꯦ ꯑꯗꯨꯅꯦꯕ ꯅꯣꯛꯅꯤꯡꯉꯦ ꯑꯗꯨ ꯅꯨꯃꯤꯠꯇꯣ ꯑꯩ ꯌꯥꯝ ꯅꯤꯡꯁꯤꯡꯉꯦ ꯍꯧꯖꯤꯛꯐꯥꯎ
ꯎꯝ
ꯍꯩꯅꯧꯒꯨꯝꯕꯗꯤ ꯑꯩꯈꯣꯏꯁꯨ ꯍꯨꯔꯥꯜꯂꯛꯈ꯭ꯔꯦꯗ
ꯑ ꯍꯩꯅꯧ ꯍꯩꯅꯧ ꯈꯛꯇ ꯅꯠꯇꯦ ꯍꯩ ꯃꯁꯤꯡ ꯌꯥꯝ ꯀꯈ꯭ꯔꯦ ꯍꯨꯔꯥꯟꯂꯒ ꯆꯥꯕ
ꯑꯗꯨ ꯌꯥꯝ ꯍꯦꯟꯅ ꯍꯥꯎꯕꯅꯤ ꯅꯣꯛꯅꯤꯡꯉꯦ
ꯍꯧꯖꯤꯛꯀꯤ ꯅꯥꯊꯟꯗ ꯂꯩꯕ꯭ꯔꯣ
ꯍꯣꯏ ꯏꯊꯟꯗ ꯂꯩꯌꯦ ꯑꯩ ꯑꯥ ꯀꯩꯅꯣꯗ ꯃꯪꯒꯣꯟꯗ ꯃꯤ ꯌꯥꯝ ꯂꯩꯗ
ꯑꯣ
ꯎ
ꯎꯝ
ꯎꯝ ꯎꯝ ꯍꯌꯦꯡꯗꯤ ꯊꯣꯛꯀꯗ꯭ꯔꯥ
ꯑꯩꯔꯣ
ꯈꯪꯗꯦ ꯍꯌꯦꯡꯁꯦ ꯍꯣꯏ ꯊꯕꯛ ꯃꯆꯥꯗꯤ ꯇꯧꯋꯤ
ꯑ ꯌꯥꯝ ꯐꯩꯅꯦ ꯑꯗꯣ ꯑꯩꯒꯤꯁꯨ ꯊꯤꯕ ꯕꯤꯔꯣꯅ ꯁꯃꯛ ꯇꯣ
ꯌꯥꯝ ꯐꯕ ꯊꯕꯛꯇꯤ ꯅꯠꯇꯦꯗ ꯑꯗꯨꯝ ꯆꯨꯝꯅ
ꯌꯥꯝ ꯐꯩ
ꯎꯝ ꯑꯗꯨꯝ ꯊꯤꯔꯗꯤ ꯐꯪꯕꯅꯤ ꯅꯨꯄꯤꯁꯤꯡꯒꯤꯗꯤ ꯊꯕꯛꯇꯤ ꯃꯆꯥ ꯑꯣꯏꯔꯁꯨ ꯑꯗꯨꯝ ꯐꯪꯕꯅꯤ ꯌꯨꯝꯗ ꯂꯥꯛꯏꯕ ꯁꯨꯔꯨꯛꯇꯤ ꯑꯗꯨꯝ ꯃꯆꯥ ꯃꯆꯥ ꯑꯣꯏꯔꯁꯨ ꯊꯤꯕ ꯆꯠꯄꯗꯣ ꯌꯥꯝ ꯐꯩ
ꯎꯝ ꯅꯣꯏꯒꯤ ꯇꯝꯄꯥꯛꯇ ꯂꯩꯔꯕꯅꯦꯕꯅꯦ ꯃꯇꯝ ꯄꯥꯡꯂꯗꯤ ꯊꯕꯛ ꯑꯗꯨꯝ ꯂꯩꯌꯦꯕ ꯄꯥꯔꯠ ꯇꯥꯏꯝ ꯑꯣꯏꯔꯁꯨꯀꯣ ꯑꯩꯈꯣꯏꯗꯗꯤ ꯐꯤ ꯁꯥꯕꯒꯨꯝꯕ ꯅꯨꯄꯤꯁꯤꯡꯒꯣ ꯐꯤ ꯁꯥꯕꯒꯨꯝꯕ ꯗꯤ ꯂꯩꯌꯦ ꯄꯩꯁꯥ ꯇꯥꯅꯗꯤ ꯑꯇꯩꯗꯤ ꯂꯩꯇ꯭ꯔꯦꯕ ꯑꯩꯈꯣꯏꯁꯨ ꯍꯣꯏ ꯏꯔꯣꯪꯒꯨꯝꯕꯗꯣ ꯐꯔꯗꯤ ꯂꯀꯦ
ꯎꯝ
ꯍꯪꯗꯦ ꯅꯣꯏꯗꯤ ꯎꯝ ꯄꯨꯡ ꯀꯌꯥꯗ ꯆꯥꯗꯣꯏꯅꯣ ꯆꯥꯛꯇꯤ
ꯅꯍꯥꯛ ꯂꯩꯔꯗꯤ ꯆꯥꯔꯅꯤ ꯉꯁꯥꯏ ꯇꯟ ꯆꯥꯕꯒꯤ ꯑꯩ ꯆꯥꯛ ꯆꯥꯕꯗꯣ ꯈꯔ ꯇꯟꯥꯟꯕꯒꯤ
ꯑꯗꯨ ꯀꯪꯉꯝꯅꯤ ꯅꯪꯗꯤ ꯑꯗꯨ ꯆꯥꯛ ꯆ ꯌꯥꯝ ꯊꯦꯡꯅ ꯆꯥ
ꯅꯪ ꯀꯥꯡꯕ ꯃꯤ ꯑꯣꯏꯕ꯭ꯔꯥ ꯈꯔ ꯅꯣꯏꯕ ꯃꯤ ꯑꯣꯏꯕ
ꯀꯃꯥꯏꯅ ꯑꯣꯏꯔꯝꯒꯅꯤ
ꯑꯩ ꯍꯥꯏꯒꯦꯀꯣ ꯑꯩ ꯎꯝ ꯅꯪꯁꯦ ꯀꯪꯒꯅꯤꯅ ꯈꯜꯂꯦꯅ ꯑꯩꯗꯤ
ꯌꯥꯝ ꯀꯪꯕꯁꯨ ꯅꯠꯇꯦ ꯌꯥꯝ ꯅꯣꯏꯕꯁꯨ ꯅꯠꯇꯦ
ꯑꯗꯨꯗ ꯆꯞ ꯆꯥꯕ ꯆꯞ ꯆꯕꯗꯨ ꯍꯥꯏ ꯆꯞ ꯆꯕꯗꯨꯔ
ꯇꯨꯝ ꯂꯩ ꯃꯥꯥꯡꯂꯦ ꯍꯥꯏ
ꯎꯝ
ꯅꯪꯉꯁꯨ ꯅꯣꯏꯔꯁꯨ ꯑꯗꯨꯝ ꯎ ꯀꯩꯅꯣ ꯏꯁꯥ ꯐꯔꯗꯤ ꯀꯩꯅꯣ ꯅꯥ ꯌꯥꯗ꯭ꯔꯗꯤꯀꯣ ꯑꯗꯨꯅ ꯑꯗꯨꯅ ꯐꯔꯦ
ꯍꯣꯏ
ꯌꯥꯝ ꯅꯣꯏꯔꯁꯨ ꯌꯥꯝ ꯅꯥꯒꯟꯕ ꯂꯩꯕꯅꯦꯕ
ꯑꯍꯣꯏ ꯅꯣꯏꯔꯁꯨ ꯀꯪꯂꯪꯉꯁꯨ ꯏꯁꯣꯔꯅ ꯄꯤꯕꯅꯤꯅ ꯌꯥꯝ ꯅ ꯑꯣꯏꯕꯁꯨ ꯄꯥꯝꯗꯦꯗ
ꯍꯣꯏ ꯂꯨꯝꯃꯦꯕ ꯆꯠꯄ ꯃꯇꯝꯗ ꯋꯥꯏ ꯍꯥꯏꯅꯕ ꯃ ꯃꯣꯏꯅ
ꯇꯤꯟ ꯑꯦꯖ ꯑꯣꯏꯕ ꯃꯇꯝꯗ ꯌꯥꯝ ꯅꯣꯏꯕꯅꯦ ꯑꯩꯁꯨ
ꯑꯁ ꯏꯕꯥꯅꯤ ꯆꯞ ꯃꯥꯟꯅꯩ ꯇꯤꯟ ꯑꯦꯖꯀꯤ ꯃꯇꯝꯗ ꯑꯩꯁꯨ ꯅꯣꯏꯌꯦ
ꯑꯁ ꯌꯥꯝ ꯂꯣꯏꯕꯅꯦ ꯑꯗ ꯍꯧꯟꯖꯤꯛꯗꯤ
ꯀꯩ ꯀꯩꯅꯣ ꯆꯥꯕꯒꯤꯁꯨꯀꯣ ꯌꯥꯝ ꯆꯥꯅꯤꯡꯕꯅꯦ ꯑꯩꯁꯨ
ꯎꯝ ꯊꯥꯎꯒꯨꯝꯕ ꯌꯥꯝ ꯆꯥꯅꯤꯡꯕꯅꯤ
ꯑꯣꯥꯎ ꯎ ꯀꯔꯤꯁꯨ ꯎꯝ ꯆꯥꯅꯤꯡꯗꯕ ꯑꯐꯥꯎ ꯆꯥꯅꯤꯡꯗꯕ ꯂꯩꯇꯕꯅꯦ ꯆꯥꯅꯤꯡꯕ ꯉꯥꯛꯇ ꯆꯠꯅꯤ ꯑꯩꯇꯤꯟ ꯑꯦꯖꯀꯤ ꯃꯇꯝꯗꯗꯤ ꯍꯧꯖꯤꯛꯇꯤ ꯑꯁ ꯌꯥꯗ꯭ꯔꯦ
ꯎꯝ
ꯌꯦꯟꯖꯥꯡꯒꯨꯝꯕ ꯍꯥꯎꯗ꯭ꯔꯗꯤ ꯆꯥꯗ꯭ꯔꯦ ꯆꯥꯛꯇꯣ
ꯍꯣꯏ ꯆꯞ ꯃꯅ
ꯃꯅꯥꯕ ꯃꯥ ꯂꯩꯕꯣꯗꯨꯗꯤ ꯇ ꯑꯦꯖ ꯑꯦꯖ ꯑ ꯅꯣꯏꯕꯒꯤ ꯑꯁ ꯅꯪꯗꯤ ꯀꯔꯤ ꯀꯔꯤ ꯆꯥꯁꯤꯜꯂꯨꯔꯦ ꯑꯗꯨꯝ ꯃꯤꯅ ꯉꯥꯡꯅꯕꯅꯦ ꯑꯩꯕꯨ ꯃꯤꯅ ꯐꯥꯒꯤ ꯇꯧꯕꯅꯦ
ꯎꯝ ꯉꯔꯥꯡ ꯅꯍꯥꯟꯁꯨ ꯃꯤ ꯑꯃ ꯐꯣꯟ ꯇꯧꯔꯛꯑꯒ ꯑꯩꯉꯣꯟꯗ ꯅꯪꯒꯤ ꯈꯣꯟꯖꯦꯜꯁꯤ ꯅꯨꯄꯥ ꯆꯥꯃꯉꯥꯒꯤ ꯁꯤꯟꯇꯦꯛꯁꯇꯣ ꯃꯥꯜꯂꯝꯒꯅꯤ ꯍꯥꯏꯌꯦ
ꯑꯗꯣ ꯑꯩ ꯑꯩꯉꯣꯟꯗꯗꯤ ꯅꯪ ꯀꯪꯕ ꯃꯤ ꯃꯥꯜꯂꯦꯕ
ꯎ
ꯃꯁꯥ ꯃꯁꯥꯒꯤꯅꯦꯕ ꯑꯗꯨ ꯀꯣ ꯑꯩꯅ ꯇꯥꯕ ꯃꯇꯝꯗꯤ ꯅꯪꯁꯦ ꯑꯗꯨꯝ ꯀꯪꯕ ꯀꯪꯕ ꯑꯣꯏꯔꯝꯃꯗꯤ ꯄꯀꯅꯤ ꯋꯥ
ꯎꯝ ꯌꯥꯝ ꯀꯪꯕꯗꯤ ꯅꯠꯇꯦ
ꯎꯝ ꯒ꯭ꯔꯦꯖꯨꯋꯦꯁꯟ ꯒ꯭ꯔꯦꯖꯨꯋꯦꯁꯟꯒꯨꯝꯕ ꯂꯣꯏꯔꯝꯅꯤ ꯃꯥꯁꯇꯔꯒꯨꯝꯕꯗꯤ ꯂꯣꯏꯔꯕꯣ
ꯀꯣꯂꯦꯖ ꯀꯥꯕ ꯂꯣꯏꯔꯒ ꯇꯣꯛꯑꯦ ꯀꯩꯁꯨ ꯇꯝꯗꯦ ꯍꯧꯖꯤꯛ
ꯆꯞ ꯃꯥꯟꯅꯔꯦ ꯑꯗꯨꯗꯤ
ꯐꯪꯉꯔꯣꯏ ꯍꯥꯏꯕ ꯈꯪꯕꯒꯤ
ꯑꯍꯣꯏ
ꯃꯆꯥ ꯑꯣꯏꯔꯁꯨ ꯄꯩꯁꯥꯗꯣ ꯊꯨꯅ ꯐꯪꯅꯤꯡꯕꯒꯤ ꯎꯝ ꯃꯆꯥꯅꯤ
ꯂꯋ ꯌꯥꯝ ꯌꯥꯝ ꯆꯥꯒꯒꯥ ꯆ ꯊꯤꯒ
ꯀꯩꯅꯣ ꯃꯤ ꯆꯥꯎ ꯆꯥꯎꯕ ꯇꯧꯔꯒ ꯆꯤꯟꯊꯤꯕ ꯌꯥꯗꯦꯕ
ꯑꯩꯗꯤ ꯆꯤꯟꯊꯤꯕꯁꯨ ꯍꯩꯇꯦ ꯃꯆꯥꯅꯦ ꯍꯥꯏ
ꯊꯕꯛ ꯊꯕꯛꯄꯨꯗꯤ ꯇꯧꯕ ꯃꯥꯜꯂꯦ ꯃꯆꯥ ꯍꯥꯏꯗꯤ ꯑꯩ ꯗꯤ ꯊꯥꯖꯗ꯭ꯔꯦꯕꯣ
ꯅꯣꯏꯗꯤ ꯀꯩꯀꯩ ꯏꯟꯁꯥꯡ ꯆꯥꯟꯅꯕ꯭ꯔꯥ ꯑꯗꯨꯗ
ꯑꯗꯨꯝ ꯀꯥꯡꯁꯣꯏꯒꯨꯝꯕ ꯑꯗꯨꯝ ꯆꯥꯏ
ꯑꯣ ꯆꯞ ꯃꯅꯩꯗ ꯕꯟ ꯇꯧꯗ꯭ꯔꯤꯉꯩꯗ ꯑꯩꯈꯣꯏꯁꯨ ꯀꯩꯅꯣ ꯑꯩꯈꯣꯏ ꯏꯄꯥꯅ ꯉꯥ ꯄꯨꯔꯛꯏꯕ ꯑꯥꯠ ꯉꯥ ꯀꯔꯥꯗꯣ ꯆꯥꯎꯕꯗꯣ ꯑꯗꯨ ꯏꯝꯐꯥꯜꯗꯤ ꯄꯨꯔꯛꯄ ꯍꯧꯖꯤꯛꯄꯨꯗꯤ ꯆꯠꯇ꯭ꯔꯦ ꯃꯥ ꯑꯗꯨꯝ ꯆꯠꯕꯅꯦꯕꯚ ꯏꯝꯐꯥꯜꯗꯅꯨꯡ ꯅꯨꯡꯊꯤꯌꯦ ꯀꯣ ꯅꯨꯡꯇꯤꯒꯤꯁꯨ ꯅꯠꯇꯕꯨ ꯃꯟꯗꯒꯨꯝꯕꯀꯣ ꯊꯥ ꯑꯃꯗ ꯑꯍꯨꯝꯔꯛꯀꯨꯝꯕ ꯅꯠꯇ꯭ꯔꯗꯤ ꯋꯤꯛꯇ ꯑꯅꯤ ꯑꯍꯨꯝꯒꯨꯝꯕ ꯑꯃꯛ ꯃꯔꯥꯛꯇ ꯑꯗꯨꯝ ꯆꯠꯄꯅꯦ
ꯑꯥ
ꯑꯗꯨꯒꯤ ꯃꯥꯗ ꯑꯗꯨꯝ ꯄꯨꯔꯛꯑꯦꯕ ꯑꯩꯈꯣꯏꯗꯗꯤ ꯑꯩꯈꯣꯏꯒꯤ ꯕꯖꯥꯔꯗꯗꯤ ꯂꯩꯇꯦꯕ
ꯑ
ꯉꯥꯒꯨꯝꯕꯗꯤ ꯐꯪꯗꯦ ꯀꯩꯅꯣ ꯏꯝꯕ꯭ꯔꯣꯏꯗꯔꯒꯨꯝꯕꯗꯤ ꯐꯪꯕ
ꯑꯣ
ꯑꯩꯈꯣꯏꯗꯤ ꯉꯥꯀ꯭ꯔꯥ ꯌꯥꯝ ꯆꯥꯅꯤꯡꯕꯅꯦ ꯏꯝꯐꯥꯜ ꯆꯠꯄ ꯃꯤ ꯂꯩꯔꯗꯤ ꯉꯥꯀ꯭ꯔꯥ ꯄꯨꯔꯛꯎ ꯄꯨꯔꯛꯎ ꯍꯥꯏꯕꯅꯦ
ꯑꯣ ꯑꯩꯗꯤ ꯉꯥꯁꯤꯡꯗꯣ ꯃꯃꯤꯡ ꯈꯪꯗꯦ ꯃꯁꯛꯁꯨ ꯈꯪꯗꯦ
ꯑꯣ ꯅꯪ ꯑꯗꯣ ꯉꯥ ꯄꯥꯝꯗꯕꯒꯤ ꯑꯣꯏꯔꯝꯒꯅꯤ
ꯉꯥꯕꯨꯗꯤ ꯄꯥꯝꯃꯦ ꯑꯗꯣ ꯃꯁꯛꯇꯤ ꯈꯪꯗꯕ ꯉꯥ ꯍꯩ ꯈꯛꯇ ꯈꯪꯉꯦ ꯑꯗꯨ ꯑꯣꯏꯔꯁꯨ ꯉꯥꯏꯍꯥꯏꯗꯤ ꯆꯥꯅꯤꯡꯗꯦ ꯃꯅꯝ
ꯑꯣ ꯉꯍꯩꯗꯤ ꯄꯥꯝꯗꯦꯗ ꯉ ꯈꯔꯗꯤ ꯄꯥꯝꯃꯦ ꯑꯩꯈꯣꯏꯗꯤ
ꯑꯣ
ꯉꯀ꯭ꯔꯥ ꯉꯥꯁꯤꯡ ꯑꯩꯈꯣꯏ ꯂꯣꯏꯅ ꯄꯥꯝꯃꯤ ꯑꯗꯨ ꯀꯩꯅꯣꯗꯤ ꯄꯥꯝꯗꯕ ꯉꯥꯍꯩꯒꯨꯝꯕꯗꯤ ꯄꯥꯝꯗꯕ
ꯆ ꯑꯍꯟꯁꯤꯡꯒꯤꯗꯤ ꯉꯥꯏꯍꯥꯏꯅ ꯍꯥꯎꯋꯦ ꯍꯥꯏꯌꯦꯦ
ꯍꯣ ꯍꯣꯏ ꯃꯔꯨ ꯀꯩꯅꯣ ꯁꯔꯨꯒꯨꯝꯕ ꯂꯩꯗꯒꯤꯀꯣ ꯃꯔꯨ ꯑꯗꯨ ꯀꯩꯅꯣ ꯀꯩ ꯍꯥꯏꯁꯤꯔ ꯑꯗꯨꯒꯨꯝꯕ ꯂꯩ ꯌꯥꯝꯗꯕꯒꯤꯀꯣ
ꯎꯝ
ꯑꯥꯎ ꯑꯣ ꯃꯥꯅꯦ
ꯎꯝ
ꯎꯝ ꯍꯌꯦꯡꯁꯨ ꯍꯥꯥ ꯍꯥꯏꯔꯣ ꯍꯥꯏꯔꯣ ꯑꯣꯔꯦꯟꯖ ꯀꯔꯤꯗꯕ
ꯍꯣꯔꯦꯟ ꯀꯅꯥꯅ ꯊꯣꯡꯗꯣꯏꯔꯥ ꯍꯥꯏꯕꯅꯤ ꯅꯃꯥꯅ ꯊꯣꯡꯗꯣꯏꯔꯥ
ꯈꯪꯗꯦ ꯑꯩꯁꯨ ꯑꯗꯨꯝ ꯃꯔꯛ ꯃꯔꯥꯡ ꯑꯩ ꯑꯌꯨꯛꯇꯗꯤ ꯊꯣꯡꯗ꯭ꯔꯦ ꯏꯃꯥꯅ ꯊꯣꯡꯉꯤ ꯍꯣꯔꯦꯟꯅꯤ ꯈꯪꯗꯦ ꯀꯅꯥꯅ ꯊꯣꯡꯒꯗ꯭ꯔꯥ ꯑꯩꯅ ꯊꯣꯡꯒꯗ꯭ꯔꯥ
ꯎꯝ
ꯏꯃꯥꯅ ꯊꯣꯡꯒꯗ꯭ꯔꯥ ꯈꯪꯗꯦ ꯍꯣꯏ ꯏꯄꯥꯁꯨ ꯎꯇꯤꯒꯨꯝꯕꯗꯤ ꯊꯣꯡꯕꯅꯦ ꯀꯩꯅꯣ ꯉꯥꯒꯨꯝꯕꯁꯨ ꯌꯦꯟꯒꯨꯝꯕꯁꯨ ꯏꯄꯥꯅ ꯊꯣꯡꯕ ꯀꯥꯡꯁꯣꯏꯒꯨꯝꯕ ꯑꯩꯣꯏ ꯑꯇꯩ ꯃꯊꯦꯜ ꯑꯇꯩꯗꯤ ꯏꯃꯥꯅ ꯊꯣꯡꯕ ꯏꯕꯥꯅꯤ ꯉꯥꯒ ꯁꯥꯒꯒꯨꯝꯕꯗꯤ ꯏꯄꯥꯅ ꯊꯣꯡꯕ ꯎꯇꯤꯒꯨꯝꯕ ꯊꯣꯡꯕ ꯍꯩꯕ ꯑꯩꯗꯤ ꯎꯇꯤ ꯊꯣꯡꯕ ꯍꯩꯇꯦꯗ ꯅꯪꯗꯤ ꯍꯩꯕ꯭ꯔꯥ
ꯎꯠꯇꯤ ꯊꯣꯡꯕ ꯍꯥꯏꯑꯦ ꯍꯣꯏ
ꯑꯁ ꯑꯗꯨ ꯍꯥꯎꯔꯝꯒꯅꯤ
ꯎ ꯎꯆꯠꯇꯤꯗꯤ ꯊꯣꯡꯉꯕ ꯍꯥꯏꯥꯏꯗꯦ
ꯎꯇꯤꯗꯤ ꯊꯣꯡꯕ ꯌꯥꯝ ꯈꯔꯗꯤ ꯋꯥꯕꯅꯤ
ꯎꯝ ꯑꯣ ꯈꯔ ꯃꯇꯝꯗꯤ ꯈꯔ ꯆꯪꯕ ꯃꯥꯜꯂꯦꯕꯀꯣ
ꯎꯝ ꯃꯇꯝꯁꯨ ꯈꯔ ꯆꯪꯉꯦ ꯑꯗꯨꯒ ꯋꯥꯁꯨ ꯋꯥꯕ
ꯎꯝ ꯀꯩ ꯌꯦꯟꯁꯥꯡ ꯊꯣꯡꯕ ꯍꯥꯏꯕ꯭ꯔꯥ ꯑꯗꯨꯗꯤ ꯈ꯭ꯋꯥꯏꯗꯒꯤ ꯅꯪꯒꯤ ꯄꯥꯝꯕ
ꯁꯤ ꯌꯥꯝ ꯄꯥꯝꯃꯦ ꯍꯥꯏꯕ ꯂꯩꯇꯦ ꯑꯗꯨꯝ ꯂꯣꯏꯅ ꯆꯥꯕ ꯌꯥꯏ ꯑꯩꯗꯤ
ꯑꯣ ꯑꯗꯨꯣ ꯅꯪꯗꯤ ꯌꯥꯝ ꯐꯩꯅꯦ ꯑꯗꯨꯗꯤ
ꯎꯝ
ꯑꯩ ꯑꯩꯗꯤꯀꯣ ꯆꯥꯅꯤꯡꯗꯕ ꯍꯥꯏꯔꯒꯦ ꯆꯥꯅꯤꯡꯕꯗꯤ ꯍꯥꯏꯔꯣꯏꯒꯦ
ꯇ ꯑꯃꯅꯤꯅꯤ
ꯑꯌꯥ ꯑꯩꯗꯤ ꯗꯥꯎꯗꯤ ꯅꯨꯡꯇꯤ ꯆꯥꯔꯁꯨ ꯌꯥꯏꯌꯦꯦ
ꯑꯁ ꯅꯪꯗꯤ ꯌꯥꯝ ꯐꯩꯅꯦ ꯑꯗꯨꯗꯤ ꯑꯁ ꯑꯩꯗꯤ ꯑꯇ ꯆꯥꯅꯤꯡꯉꯤ ꯌꯥꯝ ꯄꯥꯎ ꯆꯥꯅꯤꯡꯗꯦ ꯍꯣꯏ ꯑꯩꯈꯣꯏ ꯑꯩꯈꯣꯏꯕꯨꯗꯤ ꯑꯩ ꯈꯛꯇꯅꯦꯀꯣ ꯆꯥꯅꯤꯡꯗꯕꯁꯦ ꯃꯣꯏꯗꯤ ꯆꯝꯐꯨꯠ ꯀꯨꯝꯕꯁꯨ ꯍꯥꯎꯋꯦ ꯍꯥꯏꯌꯦ
ꯑ ꯆꯝꯐꯨꯠꯇꯣ ꯃꯍꯤ ꯊꯛꯄꯁꯨ ꯍꯥꯎꯋꯦ
ꯑꯣ ꯌꯦꯔꯨꯝ ꯌꯦꯔꯨꯝꯒ ꯊꯥꯎ ꯉꯧꯔꯒ ꯊꯣꯡꯕꯁꯨ ꯍꯥꯎꯋꯤ ꯍꯥꯏꯌꯦ ꯃꯣꯏꯒꯤꯗꯤ
ꯇꯗ ꯍꯋꯥꯗ
ꯑꯗꯨ ꯑꯗꯨ ꯑꯣꯏꯔꯁꯨ ꯑꯗꯨꯝ ꯆꯥꯅꯤꯡꯗꯕ ꯑ ꯗꯥꯁꯦ ꯆꯥꯗ꯭ꯔꯁꯨ ꯌꯥꯏ ꯑꯩꯗꯤ
ꯎꯝ
ꯗꯥꯗꯒꯤ ꯀꯩꯅꯣ ꯑꯩꯗꯤ ꯁꯧꯕꯒ꯭ꯔꯤꯒꯨꯝꯕꯗ ꯆꯥꯅꯤꯡꯉꯦ
ꯑꯣ
ꯐꯉꯀꯣ